ꯍꯜꯂꯣ
ꯍꯜꯂꯣ
ꯑꯣ ꯇꯥꯔꯦꯀꯣ
ꯎꯝ ꯇꯥꯔꯦ
ꯆꯥꯛ ꯆꯥꯔꯕꯣ
ꯆꯔꯦ
ꯀꯔꯤ ꯌꯦꯟꯁꯥꯡ ꯆꯥꯔꯦ
ꯁꯥꯛ ꯆꯥꯏ
ꯁꯥꯛ ꯆꯥꯏꯌꯦ ꯀꯩ ꯁꯥꯛꯅꯣ ꯍꯥꯏꯁꯦ
ꯊꯕꯤ
ꯊꯕꯤꯒ
ꯎꯝ
ꯑꯣ ꯍꯥꯎꯕ꯭ꯔꯣ ꯑꯗꯨꯗꯤ
ꯍꯥꯎꯋꯦ ꯍꯥꯎꯋꯦ ꯉꯁꯤꯅ ꯑꯍꯥꯟꯕ ꯆꯥꯏ
ꯉꯁꯤꯅ ꯑꯍꯥꯟꯕ ꯆꯥꯝꯕꯅꯦꯕ
ꯎꯝ
ꯑꯗꯣ ꯍꯧꯖꯤꯛꯁꯦ ꯀꯃꯥꯏ ꯀꯃꯥꯏ ꯇꯧꯔ ꯃꯇꯝ ꯂꯦꯜꯂꯤ
ꯍꯧꯖꯤꯛꯁꯦ
ꯎꯝ
ꯑꯦꯛꯖꯥꯝ ꯂꯣꯏꯔꯕꯅꯤꯅ ꯐꯣꯟ ꯌꯦꯡꯉꯒ
ꯐꯣꯟ ꯌꯦꯡꯉ ꯂꯦꯜꯂꯦꯕꯥ? ꯏ ꯑꯃꯗꯨꯕꯨ ꯀꯃꯥꯏ ꯀꯃꯥꯏꯅ ꯇꯧꯈꯤꯒꯦ ꯅꯨꯡꯉꯥꯏꯒꯤꯕ꯭ꯔꯣ ꯅꯨꯡꯉꯥꯏꯇꯕ꯭ꯔꯥ?
ꯑꯗꯨꯝꯗꯤ ꯅꯨꯡꯉꯥꯏꯈꯤ ꯑꯗꯨꯒ ꯑꯍꯥꯟ ꯏꯍꯥꯟ ꯍꯥꯟꯅ ꯊꯣꯛꯄꯗꯣ
ꯎꯝ꯫
ꯑꯍꯥꯟꯕ ꯑꯣꯏꯕꯅꯤꯅ ꯑꯗꯨꯗꯗꯤ ꯈꯔ ꯄꯥꯈꯠꯈ꯭ꯔꯦ ꯑꯗꯨꯅ ꯌꯥꯝꯅ ꯑꯗꯨꯗꯗꯤ ꯈꯔ ꯅꯨꯡꯉꯥꯏꯈꯤꯗ꯭ꯔꯦ ꯑꯍꯥꯟꯕ ꯊꯣꯛꯄ ꯏꯪꯂꯤꯁꯇꯣ
ꯎꯝ ꯇꯣꯄꯗꯤ
ꯑꯇꯣꯞꯄ ꯀꯩꯁꯨꯝ ꯇꯧꯈꯤꯗꯦ
ꯀꯩꯁꯨꯝ ꯇꯧꯈꯤꯗꯦ ꯑꯗꯨꯝ ꯏꯁꯥꯅ ꯈꯜꯂꯤꯗꯨ ꯑꯗꯨꯝ ꯐ ꯐꯪꯗꯧ ꯃꯥꯟꯕ꯭ꯔꯣ ꯃꯥꯛꯁꯦ
ꯑꯗꯨꯝ ꯐꯪꯗꯧꯗꯤ ꯃꯥꯜꯂꯦ ꯀꯩꯅꯣ ꯑꯩꯅ ꯈꯟꯕꯗ ꯐꯥꯔꯁ ꯗꯤꯕꯤꯖꯟꯗꯤ ꯌꯥꯎꯔꯛꯑꯅꯤꯕ
ꯎꯝ
ꯑꯗꯨꯒ ꯄꯤꯁꯤꯗꯨꯗꯤ ꯆꯞ ꯆꯥꯅꯗꯤ ꯍꯥꯏꯕ ꯉꯝꯃꯔꯣꯏ
ꯑꯣꯗ ꯁ꯭ꯀꯨꯜꯗꯤ ꯀꯔꯤ ꯀꯩ ꯀꯩ ꯁꯕꯖꯦꯛ ꯂꯧꯒꯦ ꯈꯜꯂꯤꯕ
ꯁ꯭ꯀꯨꯜꯁꯦ ꯑꯥꯔꯠꯁ ꯇꯧꯒꯦꯅ ꯈꯜꯂꯦ
ꯑꯥꯔꯁ ꯇꯧꯒꯦꯅ ꯑꯥꯔꯁ ꯂꯧꯅꯤꯡꯉꯤꯁꯦ ꯀꯩꯒꯤꯅꯣ
ꯑꯥꯔꯁ ꯂꯧꯅꯤꯡꯉꯤꯁꯦ ꯑꯩꯒꯤ ꯇꯨꯡꯒꯤ ꯂꯥꯟꯒ ꯆꯉꯒꯗꯕ ꯀꯩꯀꯩ ꯇꯧꯕ ꯌꯥꯒꯦ ꯑꯗꯨ ꯑꯩꯅ ꯑꯩꯅ ꯄꯥꯝꯖꯕꯁꯤꯡꯁꯦ ꯑꯥꯔꯠꯁꯀ ꯂꯣꯏ ꯆꯥꯟꯅꯕꯗꯨꯒꯤ ꯑꯥꯔꯠꯁ ꯈꯜꯂꯤꯅꯦ
ꯆꯅꯩꯌꯦꯕ ꯑꯗꯨꯗꯤ ꯑꯗꯨꯅ ꯇꯥꯛꯄꯗꯒꯤ ꯑꯥꯔꯠꯁꯀꯤ ꯑꯥꯏꯗꯤꯌꯥꯁꯦ ꯈꯔ ꯂꯩꯔꯦꯕ
ꯎꯝ
ꯑꯗꯣ ꯀꯔꯤꯅꯣ ꯇꯨꯡꯗ ꯇꯧꯅꯤꯡꯉꯤꯁꯦ ꯀꯔꯤ ꯀꯔꯤ ꯆꯥꯅꯕ ꯊꯕꯛꯁꯨ ꯍꯥꯏꯔꯦ ꯀꯩꯀꯔꯤ ꯆꯥꯅꯕ ꯊꯕꯛ ꯇꯧꯅꯤꯡꯉꯤꯅꯣ
ꯑꯩꯖ
ꯎꯝ
ꯖꯒꯣꯏꯁꯨ ꯆꯪꯅꯤꯡꯉꯦ
ꯎꯝ
ꯑꯗꯒꯤꯗꯤ ꯇꯨꯋꯜꯞ ꯂꯣꯏꯔꯒ ꯑꯗꯨꯝ ꯀꯦꯕꯤꯟ ꯀꯌꯣꯒꯨꯝꯕ ꯑꯗꯩꯒꯤꯗꯤ ꯍꯣꯇꯦꯜ ꯃꯦꯅꯦꯖꯃꯦꯟꯒꯨꯝꯕ
ꯎꯝ
ꯑꯗꯨꯒꯨꯝꯕꯗꯣ ꯆꯪꯅꯤꯡꯉꯦ ꯖꯒꯣꯏꯗꯁꯨ ꯆꯪꯅꯤꯡꯉꯦ
ꯁꯈꯣꯏꯗ ꯆꯪꯅꯤꯡꯉꯦ ꯕ ꯔꯣ ꯖꯒꯣꯏꯁꯦ ꯀ꯭ꯂꯥꯁꯤꯀꯦꯜꯒꯨꯝꯕ ꯄꯥꯝꯕ꯭ꯔꯥ ꯅꯠꯇ꯭ꯔꯒ ꯑꯇꯣꯞꯄ ꯃꯣꯗꯔꯟ ꯗꯥꯟꯁꯀꯨꯝꯕ ꯑꯗꯩꯗꯤ ꯍꯤꯞ ꯍꯣꯞꯀꯨꯝꯕ ꯄꯥꯝꯕ꯭ꯔꯥ ꯀꯃꯥꯏꯅ ꯇꯧꯏ ꯇ꯭ꯔꯦꯗꯤꯁꯅꯦꯜꯒꯨꯝꯕ ꯄꯥꯝꯕ꯭ꯔꯥ ꯀ꯭ꯂꯥꯁꯤꯀꯦꯜꯒꯨꯝꯕ ꯃꯌꯥꯝ ꯂꯩꯗꯅ ꯃꯈꯜ ꯃꯈꯜ ꯑꯣ ꯀꯔꯝ ꯀꯔꯝꯕ ꯄꯥꯝꯃꯤ
ꯄꯥꯝꯕꯗꯤ ꯂꯣꯏꯅꯃꯛ ꯄꯥꯝꯃꯦ ꯂꯣꯏꯅꯃꯛ ꯍꯩꯅꯤꯡꯉꯦ ꯐꯖꯕꯗꯤ ꯀ꯭ꯂꯥꯁꯤꯀꯦꯜꯅ ꯍꯦꯜꯂꯦ
ꯎꯝ ꯏꯁꯥꯅ ꯈꯔ ꯄꯥꯝꯕꯁꯦ ꯀꯔꯝꯕꯅꯦ ꯈꯔ ꯍꯦꯟꯒꯦ
ꯑꯩꯅ ꯄꯥꯝꯕꯁꯦ ꯍꯤꯞꯄꯣꯞꯁꯤꯗꯤ ꯄꯥꯝꯃꯦ
ꯎꯝ
ꯑꯗꯨꯒ ꯑꯩꯅ ꯁꯨꯝ ꯍꯤꯞꯄꯣꯞꯇꯨꯗꯤ ꯇꯝꯗꯤ ꯇꯝꯃꯔꯣꯏ ꯑꯗꯨꯒ ꯑꯩꯅ ꯇꯝꯒꯦ ꯈꯜꯂꯤꯁꯦ ꯀ꯭ꯂꯥꯁꯤꯛꯀꯦꯜ ꯇꯝꯅꯤꯡꯉꯤ
ꯀ꯭ꯂꯥꯁꯤꯀꯦꯜ ꯇꯝꯅꯤꯡꯉꯦꯕ ꯑꯗꯣ ꯍꯧꯖꯤꯛꯁꯨ ꯀꯦꯕꯟ ꯀ꯭ꯔꯌꯨ ꯑꯣꯏꯅꯤꯡꯉꯦꯁꯨ ꯍꯥꯏꯔꯦ ꯑꯗꯣ ꯀꯦꯕꯔꯟ ꯀ꯭꯭ꯔꯌꯨ ꯑꯣꯏꯅꯤꯡꯉꯤꯁꯦ ꯀꯔꯤꯒꯤꯅꯣ
ꯀꯔ꯭ꯦꯕꯤꯟ ꯀꯔꯑꯣꯖꯥ
ꯎꯝ ꯍꯥꯏꯗꯤ ꯀꯦꯔꯤꯌꯔ ꯑꯣꯞꯁꯟꯁꯦ ꯖꯒꯣꯏꯁꯨ ꯄꯥꯝꯃꯤ ꯍꯥꯏꯔꯦ ꯀꯦꯕꯟ ꯀ꯭ꯔꯌꯨꯁꯨ ꯄꯥꯝꯃꯤ ꯍꯥꯏ ꯑꯗꯣ ꯀꯦꯕꯟ ꯀ꯭ꯔꯌꯨ ꯑꯣꯏꯅꯤꯡꯉꯤꯁꯤꯅ ꯀꯩꯒꯤꯅꯣꯕ
ꯀꯦꯚꯤꯟ ꯀ꯭ꯔꯨꯁꯦ ꯃꯤꯅ ꯈꯟꯕꯗꯗꯤ ꯍꯥꯏꯗꯤ ꯀꯩ ꯍꯥꯏꯅꯣ ꯀꯣꯏꯕ ꯆꯠꯄ ꯂꯥꯡꯕ ꯑꯗꯒꯤꯗꯤ ꯀꯦꯕ ꯈꯣꯠꯄꯗꯨꯇꯪ ꯈꯜꯂꯦ ꯀꯦꯚꯤꯟ ꯀ꯭ꯔꯨ ꯑꯣꯏꯕꯁꯦ ꯆꯥꯎꯊꯣꯛꯅꯤꯡꯉꯥꯏ ꯑꯃꯗꯤ ꯂꯩ ꯇꯔꯦ ꯍꯥꯏꯗꯤ ꯃꯤ ꯑꯃꯅ ꯄꯪꯉꯣꯏ ꯑꯣꯏꯕ ꯌꯥꯕ ꯅꯠꯇꯦꯕ
ꯎꯝ ꯎꯝ
ꯍꯥꯏꯗꯤ ꯃꯣꯏꯗꯗꯤ ꯑꯗꯨꯝ ꯁꯥꯎꯅꯤꯡꯉꯁꯨ ꯑꯗꯨꯝ ꯅꯣꯛꯀꯗꯕꯅꯦꯕ ꯑꯗꯒꯤꯗꯤ ꯅꯦꯐꯦꯗ ꯅꯣꯐꯦꯗ ꯇꯕꯔ ꯂꯩꯒꯦ ꯇꯕꯅꯦ ꯑꯗꯨꯒꯤ ꯀꯅꯥ ꯅꯪ ꯉꯝꯒꯗꯕ ꯠꯇꯦ ꯑꯗꯨꯒꯤ ꯆꯥꯎꯊꯣꯛꯆꯅꯤꯡꯉꯥꯏ ꯌꯥꯝ ꯂꯩꯔꯦ
ꯑꯥ ꯑꯥ ꯁꯥꯎꯒꯟꯗꯕ ꯃꯤ ꯃꯕꯨꯡ ꯃꯔꯥꯡ ꯈꯔ ꯇꯞꯄ ꯁꯥꯎꯕ ꯐꯥꯗꯕ ꯉꯝꯕ ꯃꯤꯅ
ꯍꯣꯏ ꯑꯣꯏꯒꯗꯕꯅꯦꯕ ꯑꯗꯨꯒꯨꯝꯕ ꯑꯗꯨꯒꯨꯝꯕ ꯂꯩꯔꯦ ꯑꯗꯒꯤꯗꯤ ꯈꯔ ꯑꯗꯨꯝꯁꯨ ꯄꯥꯝꯖꯔꯦ ꯑꯗꯨꯗꯣ ꯑꯗꯨꯒ ꯀꯦꯕ ꯨꯕꯒꯤ ꯇꯪ ꯈꯜꯂꯒꯗꯤ ꯅꯠꯇꯕ ꯑꯗꯨꯒ ꯑꯗꯨ ꯄꯥꯝꯃꯦ ꯈꯟꯗꯦ ꯌꯥꯝ ꯆꯥꯎꯊꯣꯛꯆꯅꯤꯡꯉꯥꯏꯅꯤ ꯍꯥꯏ ꯇꯔꯦ ꯃꯤꯅꯕꯨꯗꯤ ꯑꯦ ꯐꯖꯅ ꯈꯟꯕꯤꯗꯕ ꯑꯗꯨ ꯑꯣꯏꯔꯁꯨ
ꯎꯝ ꯎꯝ ꯑꯗꯣ ꯖꯒꯣꯏ ꯖꯒꯣꯏꯒ ꯀꯦꯕꯟ ꯒ꯭ꯔꯨꯒꯁꯦ ꯑꯣꯞꯁꯟꯁꯦ ꯑꯅꯤꯗꯤ ꯂꯩꯔꯦꯕꯀꯣ ꯑꯥꯝꯕꯁꯦ ꯑꯗꯣ ꯑꯄꯥꯝꯕꯁꯦ ꯑꯃꯛ ꯈꯇꯪ ꯈꯟꯗꯕ ꯌꯥꯔꯛꯇ꯭ꯔꯦꯕꯀꯣ ꯑꯗꯣ ꯀꯔꯝꯕ ꯈꯟꯕꯤꯅꯦ
ꯑꯩꯁꯦ ꯂꯥꯏꯔꯤꯛꯁꯦ ꯁꯥꯡꯅ ꯇꯝꯗꯣꯏ ꯑꯣꯏꯔꯗꯤ ꯑ ꯍꯥꯏꯗꯤ ꯑꯩꯅꯒ ꯀꯣꯂꯦꯁ ꯀꯨꯝꯕ ꯀꯥꯔꯒ ꯃꯥꯁꯇꯔꯒ ꯇꯧꯗꯣꯏꯗꯤ ꯑꯗꯨꯝ ꯇ ꯑꯗꯨꯝ ꯂꯧꯔꯒ ꯖꯒꯣꯏꯗ ꯑꯗꯨꯝ ꯆꯪꯒ꯭ꯔꯅꯤ
ꯎꯝ
ꯑꯗꯨꯒ ꯀꯩꯅꯣꯁꯦ ꯑꯁꯤꯅ ꯇꯨꯋꯦꯜꯞꯀ ꯂꯣꯏꯔꯒ ꯑꯩꯅ ꯏꯁꯥꯒꯤ ꯑꯗꯨꯃꯥꯏꯅꯒꯨꯝꯕ ꯄꯥꯝꯂ ꯇꯥꯔꯗꯤ ꯍꯥꯏ ꯊꯕꯛꯀꯨꯝꯕ ꯇꯧꯅꯤꯡꯉ ꯇꯗꯤ ꯀꯦꯕꯤꯟ ꯀ꯭ꯔꯨꯗ ꯆꯪꯉꯅꯤ ꯇꯝꯃꯅꯤ
ꯎꯝ ꯎꯝ
ꯑꯗꯣ ꯑꯃꯇꯪ ꯈꯜꯂꯣ ꯍꯥꯏꯕꯁꯦ ꯇꯨꯋꯜꯞ ꯂꯣꯏꯔꯒ ꯈꯜ ꯂꯒꯦ ꯂꯥꯏꯔꯤꯛꯇꯣ ꯁꯥꯡꯅ ꯇꯝꯗꯣꯏꯑꯣꯏꯔꯤꯗꯤ ꯑꯗꯨꯝ ꯖꯒꯣꯏꯗ ꯑꯗꯨꯝ ꯆꯪꯉꯅꯤ ꯑꯗꯨꯒ ꯇꯨꯋꯦꯜꯞꯇꯒꯨꯝꯕ ꯇꯥꯔꯒ ꯑꯗꯨꯃꯥꯏꯅ ꯇꯧꯗꯔꯒꯅꯦ ꯀꯦꯕꯤꯟ
ꯎꯝ ꯑꯗꯨ ꯐꯔꯦ ꯑꯗꯨꯅ ꯑꯗꯨ ꯑꯣꯏꯈ꯭ꯔ ꯈꯔ ꯑꯄꯥꯝꯕꯗꯨꯁꯨ ꯊꯨꯡꯕꯤꯕ ꯑꯣꯏꯌꯨ ꯑꯗꯣ ꯍꯧꯖꯤꯛꯁꯤꯕꯨ ꯆꯥꯛ ꯆꯥꯛ ꯌꯦꯟꯖꯥꯡ ꯆꯥꯕ ꯊꯛꯄꯁꯤꯕꯨ ꯏꯟꯖꯥꯡ ꯀꯥꯁꯤꯕꯨ ꯀꯔꯤ ꯀꯔꯤ ꯍꯥꯎꯕꯤꯒꯦ
ꯍꯦꯟꯖꯥꯡꯁꯦ
ꯎꯝ
ꯑꯗꯨꯝ ꯊꯥꯎ ꯉꯧꯕꯁꯤꯗꯤ ꯑꯗꯨꯝꯗꯤ ꯍꯥꯎꯗꯤ ꯍꯥꯎꯔꯦꯕꯀꯣ ꯑꯗꯨꯒ ꯆꯨꯝꯅꯒꯤ ꯆꯝꯅꯒ ꯍꯥꯏꯔꯒꯅ ꯍꯧꯖꯤꯛꯁꯦ ꯅꯣꯡ ꯆꯨꯕꯅꯤꯅ ꯑꯗꯨꯝ ꯄꯦꯔꯨꯛ ꯀꯩꯀꯥꯁꯨ ꯑꯗꯨꯝ ꯊꯣꯛꯑꯦꯗꯅ ꯑꯗꯨ ꯄꯤꯔꯨꯛ ꯀꯥꯡꯁꯨ ꯁꯤꯒꯨꯝꯕꯁꯤꯁꯨ ꯑꯗꯨꯝ ꯍꯥꯎꯋꯦ ꯍꯦ ꯑꯗꯗꯒꯤꯗꯤ ꯆꯝꯐꯨꯠ ꯀꯥꯡꯁꯨꯒꯁꯨ ꯑꯗꯨꯝ ꯍꯥꯎꯋꯦꯀꯣ ꯑꯗꯨꯒ ꯆꯝꯐꯨꯠꯀ ꯀꯥꯡꯒꯧꯒꯁꯨ ꯍꯥꯎꯔꯦ ꯑꯗꯨꯒ ꯈꯪꯗꯦ ꯀꯥꯡꯁꯣꯏꯗꯨꯁꯨ ꯍꯣꯏ ꯍꯥꯎꯋꯦ ꯑꯗꯒꯤꯗꯤ ꯅꯣꯡ ꯇꯥꯔꯕꯅꯤꯅ ꯉꯥ ꯈꯔ ꯈꯔꯁꯨ ꯐꯥꯅꯔꯛꯑꯦ ꯑꯗꯨꯁꯨ ꯑꯗꯨꯁꯨ ꯉꯥ ꯇꯦꯛꯄꯗꯨꯁꯨ ꯍꯥꯎꯋꯤ
ꯎꯝ
ꯎꯝ ꯑꯗꯨ ꯀꯩꯗꯣ ꯍꯥꯎꯔꯦ ꯎꯝ
ꯁꯦ ꯏꯪꯅꯤꯀꯣ
ꯏꯪꯉꯤ
ꯏꯪꯕꯅꯤꯅ ꯌꯨꯝꯗꯁꯨ ꯑꯗꯨꯝ ꯂꯩꯔꯦ ꯍꯥꯏꯔꯦ ꯑꯗꯣ ꯑꯇꯣꯞꯄ ꯌꯨꯝꯗ ꯀꯩꯀꯩ ꯊꯕꯛꯇꯤ ꯇꯧꯏ
ꯌꯨꯝꯗ
ꯎꯝ
ꯌꯨꯝꯗꯁꯦ ꯎ ꯑꯩꯅ ꯆꯥꯛ ꯊꯣꯡꯕꯁꯨ ꯌꯥꯎꯔꯦ ꯑ ꯍꯧꯖꯤꯛꯄꯨꯗꯤ ꯑꯩꯅ ꯊꯣꯡꯉꯦ
ꯑꯥ
ꯆꯥꯛꯇꯣ ꯑꯗꯨ ꯆꯀꯨꯝꯃꯊꯣꯡꯟꯗ ꯀꯒꯅ ꯀꯜꯂꯤ ꯐꯦꯉꯦ
ꯎꯝ
ꯑꯗꯨꯃꯥꯏꯅ
ꯑꯗꯨꯃꯥꯏꯅ ꯊꯕꯛꯁꯦꯦ ꯁꯦꯡꯗꯣꯛꯅꯔꯦꯕꯀꯦ ꯏꯪꯉꯀꯣꯡꯖꯤꯁꯦ ꯌꯥꯝꯅ
ꯏꯦ ꯁꯥꯔꯒꯅ ꯁꯥꯕ
ꯑꯗꯣ ꯑꯅꯥ ꯑꯌꯦꯛꯇꯤ ꯌꯥꯎꯗꯕ ꯅꯠꯇ꯭ꯔꯥ
ꯑꯅꯥ ꯑꯌꯦꯛꯁꯦ ꯅꯥꯇꯣꯟ ꯈꯔ ꯈꯔ ꯐꯨꯜꯂꯦ ꯅꯅꯨꯡꯁꯦ ꯑꯗꯨꯝ ꯇꯥꯔ ꯂꯩꯔꯕꯅꯤꯅ
ꯎꯝ ꯑꯇꯣꯞꯄꯗꯤ ꯀꯩꯝ ꯇꯧꯗꯦꯕ
ꯎꯝ
ꯑꯗꯣ ꯂꯥꯏ ꯍꯔꯥꯎꯕ ꯃꯇꯝꯁꯨ ꯌꯧꯔꯛꯑꯦ ꯂꯥꯏ ꯍꯔꯥꯎꯕꯗꯣ ꯀꯔꯝ ꯀꯥꯟꯗ ꯇꯧꯅꯤ ꯈꯣꯠꯅꯤ ꯍꯥꯏꯕꯒꯤ ꯄꯥꯎ ꯇꯥꯏ
ꯂꯥꯏ ꯍꯔꯥꯎꯕꯁꯦ ꯀꯩꯅꯣꯗ ꯏꯉꯥ ꯏꯉꯥꯗ ꯇꯧꯅꯤ ꯍꯥꯏ ꯏꯉꯥ ꯏ ꯃꯉꯥꯅꯤ ꯄꯥꯟꯕ ꯍꯥꯏꯕ꯭ꯔꯥ ꯑꯗꯨ ꯇꯧꯅꯤ ꯍꯥꯏ ꯑꯗꯣ ꯑꯗꯨꯗꯣ ꯑꯅꯤꯔꯛ ꯄꯥꯟꯁꯤꯜꯂꯦ ꯍꯥꯏꯕ꯭ꯔꯣ ꯃꯩꯇꯩꯒꯤ ꯀꯩꯅꯣꯗ
ꯎꯝ
ꯑꯗꯨꯗꯨꯒꯤ ꯑꯍꯥꯟꯕꯒꯤꯗꯨꯗꯤ ꯂꯧꯗ꯭ꯔꯦ ꯍꯥꯏꯌꯦꯦ ꯑꯗꯨꯒ ꯑꯅꯤꯔꯛ ꯁꯨꯕꯒꯤꯗꯣ ꯑꯗꯨꯒ ꯇꯧꯅꯤ ꯍꯥꯏꯌꯦ ꯑ ꯑꯀꯣꯟꯕꯩ ꯍꯣꯏ
ꯑꯩ ꯀꯣꯟ ꯕꯦꯡꯒꯥꯜ ꯍꯔꯥꯎ ꯋꯥ
ꯍꯣꯏ ꯑꯗꯨꯒꯤꯗ ꯍꯔꯥꯎꯅꯤ ꯑꯗꯣ ꯂꯥꯟꯁꯤꯅ ꯇꯧꯔꯛꯑꯒꯗꯤ ꯍꯔꯥꯎꯔꯣꯏꯁꯨ ꯍꯥꯏ
ꯑꯣ ꯍꯔꯥꯎꯍꯟꯅꯤꯡꯕ꯭ꯔꯣ ꯍꯔꯥꯎꯍꯟꯅꯤꯡꯗꯕ꯭ꯔꯣ
ꯍꯔꯥꯎꯍꯟꯅꯤꯡꯉꯤ ꯍꯔꯥꯎ ꯍꯟꯅꯤꯡꯗ꯭ꯔ ꯎꯝ
ꯂꯥꯏ ꯍꯔꯥꯎꯕꯁꯦ ꯅꯨꯡꯉꯥꯏꯕ꯭ꯔꯥ
ꯅꯨꯡꯉꯥꯏ
ꯀꯃꯥꯏꯅ ꯅꯨꯡꯉꯥꯏꯔꯤꯅꯣ ꯅꯨꯡꯉꯥꯏꯔꯤꯁꯦ
ꯅꯨꯡꯉꯥꯏꯔꯤꯁꯦ ꯀꯩꯅꯣ ꯃꯥꯏꯕꯤꯈꯩꯅ ꯍꯥꯏꯗꯤ ꯀꯩꯅꯣ ꯇꯧꯕꯈꯩꯗꯨꯁꯨ ꯅꯨꯡꯉꯥꯏꯔꯦꯀꯣ ꯇꯥꯏꯕꯪꯒ ꯆꯣꯡꯕ ꯑꯗꯩꯗꯤ ꯂꯩꯁꯥꯕꯤ ꯀꯩ ꯑꯩꯅꯒ ꯀꯦꯔ ꯀꯦꯔ ꯊꯣꯛꯂꯛ ꯑꯗꯨꯁꯨ ꯅꯨꯡꯉꯥꯏ ꯑꯗꯒꯤꯗꯤ ꯖꯒꯣꯏ ꯁꯥꯕꯅꯤꯅ ꯈꯨꯟ ꯑꯃꯒꯤ ꯑꯃꯨꯛ ꯑꯃꯒꯤ ꯑꯃꯨꯛ ꯍꯥꯏꯗꯤ ꯂꯩꯀꯥꯏ ꯂꯩꯀꯥꯏꯒꯤ ꯈꯥꯏꯗꯣꯛꯑꯒ ꯍꯥꯏꯗꯤ ꯐꯖꯕꯒ ꯇꯥꯟꯅꯕꯗꯣ
ꯎꯝ ꯎꯝ ꯎꯝ
ꯗꯦ ꯀꯥꯏꯅ ꯈꯜꯂꯒ ꯑꯗꯨꯒꯨꯝꯕ ꯁꯥꯕꯗꯨꯁꯨ ꯅꯨꯡꯉꯥꯏꯔꯦ ꯑꯗꯨ ꯂꯩꯀꯥꯏ ꯂꯩꯀꯥꯏꯒꯤꯗꯤ ꯐꯖꯕ ꯍꯦꯟꯕ ꯇꯥꯟꯅꯕꯗꯣ
ꯎꯝ
ꯑꯗꯨꯒꯨꯝꯕꯗꯁꯨ ꯑꯗꯒꯤꯗꯤ ꯍꯥꯏꯗꯤ ꯑꯗꯨꯨꯝꯕꯗ ꯍꯥꯏꯗꯤ ꯃꯤ ꯎꯗꯕ ꯍꯥꯏꯗꯤ ꯃꯧ ꯑꯅꯧꯕꯤꯒꯨꯝꯕ ꯂꯥꯛꯄ ꯑꯗꯒꯤꯗꯤ ꯂꯩꯗꯅ ꯑꯗ ꯍꯝꯕꯗꯁ ꯁꯨ ꯂꯥꯏ ꯍꯔꯥꯎꯕꯗ ꯍꯥꯏꯗꯤ ꯎꯒꯦꯒ ꯐꯪꯗꯕꯗꯣ ꯑꯗꯨ ꯎꯨꯝꯕꯂ ꯈꯅꯔꯦ ꯑꯗꯒꯤꯗꯤ ꯂꯝ ꯎ ꯀꯃꯥꯏ ꯍꯥꯏꯅꯤ ꯑꯩꯗꯤ ꯇꯈꯦꯜ ꯅꯨꯄꯤꯈꯩꯅ ꯂꯝ ꯂꯝꯗ ꯄꯥꯟꯈꯤꯕꯗꯣ
ꯎꯝ
ꯑꯗꯨꯒꯨꯝꯕꯗ ꯂꯥꯏ ꯈꯨꯔꯨꯝꯕꯁꯨ ꯂꯥꯛꯅꯩꯗꯅ ꯍꯥꯏꯗꯤ ꯑꯗꯨꯗ ꯇꯈꯦꯜꯗ ꯃꯥꯒꯤ ꯃꯄꯥ ꯃꯄꯥꯝꯒꯤ ꯀꯩꯅꯣꯒꯤꯅꯦ ꯀꯥꯏꯅ ꯂꯥꯛꯅꯩꯗꯅ
ꯎꯝ
ꯑꯗ ꯎꯕꯁꯁꯨ ꯐꯪꯉꯦꯗꯅ
ꯃꯤ ꯃꯌꯥꯝ ꯎꯕ ꯃꯤ ꯃꯌꯥꯝ ꯇꯤꯟꯕ ꯑꯗꯩꯗꯤ ꯐꯖꯕꯒ ꯇꯥꯟꯅꯗꯅ ꯂꯩꯩꯀꯥꯏ ꯃꯁꯦꯟ ꯇꯧꯕ ꯑꯗꯒꯤ ꯖꯒꯣꯏꯒ ꯀꯠꯇꯅ ꯑꯗꯩꯗꯤ ꯃꯥꯏꯕꯤꯒ ꯒ ꯂꯥꯏꯕꯧ ꯆꯣꯡꯕ ꯑꯗꯩ ꯇ꯭ꯔꯦꯗꯤꯁꯟꯒꯤ ꯑꯣꯏꯕ ꯎꯕꯗꯣ ꯅꯨꯡꯉꯥꯏꯕ ꯋꯥꯈꯟꯗ ꯅꯨꯡꯉꯥꯏꯕ ꯄꯣꯛꯑꯦꯕ ꯅꯠꯇ꯭ꯔꯥ ꯑꯗꯣ ꯐꯔꯦ ꯋꯥꯔꯤꯁꯨ ꯌꯥꯝ ꯁꯥꯥꯟꯅꯔꯦ ꯑꯗꯣ ꯑꯩ ꯑꯃꯨꯛ ꯊꯝꯅꯕ ꯇꯧꯔꯒꯦ ꯋꯥꯔꯤ ꯃꯌꯥꯝ ꯑꯃꯁꯨ ꯁꯥꯟꯅꯔꯦ ꯃꯊꯪꯗ ꯑꯃꯨꯛ ꯇꯧꯔꯛꯀꯦ
ꯍꯣꯏ
ꯊꯝꯃꯒꯦꯀꯣ
ꯍꯣꯏ ꯍꯣꯏ